ꯅꯪꯗꯣ ꯌꯨꯝꯗ ꯊꯣꯛꯂꯛꯑꯕ꯭ꯔꯣ ꯌꯨꯝꯗ ꯂꯩꯔꯕ꯭ꯔꯣ
ꯍꯣꯏ ꯌꯨꯝꯗ ꯂꯩꯌꯦ
ꯑꯁ ꯅꯪ ꯀꯨꯔꯃꯅꯤꯅꯦ ꯑꯥꯗ ꯑꯣꯖꯥ ꯑꯣꯏꯕꯒꯤ ꯆꯤꯡꯗ ꯂꯩꯕꯗꯣ ꯆꯍꯤ ꯃꯔꯤ ꯃꯉꯥ ꯁꯨꯔꯝꯕꯅꯤꯅꯦ
ꯑ ꯎꯝ
ꯑꯗꯣ ꯑꯥꯗ ꯂꯩꯕꯗꯣ ꯅꯨꯡꯉꯥꯏꯕ꯭ꯔꯣ ꯀꯃꯥꯏ ꯀꯃꯥꯏꯅ ꯇꯧꯒꯦ
ꯎꯝ ꯅꯨꯡꯉꯥꯏꯌꯦ
ꯎ ꯑꯣ ꯑꯗꯣ ꯑꯩꯅ ꯅꯪ ꯅꯪꯗꯤ ꯈꯔ ꯑꯗꯨꯝ ꯈꯪꯉꯝꯃꯅꯦꯕꯀꯣ ꯅꯣꯏ ꯀꯩꯅꯣ ꯇꯧꯕ ꯎ ꯃꯣꯏ ꯆꯤꯡ ꯆꯤꯡꯒꯤ ꯏꯆꯤꯟ ꯏꯅꯥꯎ ꯃꯌꯥꯝꯗꯣ ꯃꯣꯏꯒꯤꯗꯤ ꯀꯨꯝꯍꯩ ꯍꯔꯥꯎ ꯆꯍꯤꯗ ꯍꯥꯏꯗꯤ ꯄꯥꯛ ꯄꯥꯛꯅ ꯊꯣꯛꯄ ꯅꯠꯇꯦꯗꯅ ꯃꯣꯏꯒꯤꯕꯨ ꯃꯣꯏꯒꯤꯗꯤ ꯆꯍꯤ ꯑꯃꯗ ꯑꯃꯨꯛꯇꯪ ꯊꯣꯛꯄ ꯑꯩꯈꯣꯏꯒꯤ ꯀꯔꯤ ꯈ꯭ꯔꯤꯁꯃꯥꯁ ꯇꯣ ꯅꯤꯡꯊꯝ ꯊꯥꯗ ꯄꯥꯡꯊꯣꯛꯄ ꯗꯤꯁꯦꯝꯕꯔ ꯊꯥꯗ ꯄꯥꯡꯊꯣꯛꯏꯗꯅ ꯑꯗꯨꯗꯣꯀꯣ
ꯎꯝ
ꯗꯤꯁꯦꯝꯕꯔꯒꯤ ꯇꯥꯔꯤꯛ ꯀꯨꯟꯃꯉꯥ ꯍꯥꯏꯗꯣꯏꯔꯕꯅꯤ ꯄꯥꯡꯊꯣꯛꯄꯗꯣ ꯃꯣꯏꯒꯤꯗꯣ
ꯍꯣꯏ
ꯑꯩꯅ ꯑꯃꯨꯛ ꯁꯤ ꯈꯔ ꯈꯔ ꯈꯪꯖꯩꯁꯤꯅ ꯑꯩꯈꯣꯏ ꯁꯨꯝ ꯃꯈꯣꯏ ꯁꯥꯏꯗ ꯆꯤꯡꯃꯤ ꯈꯔ ꯌꯥꯝ ꯈꯔ ꯈꯔ ꯇꯥꯕꯗꯣ ꯃꯌꯥꯝꯕꯨꯗꯤ ꯅꯠꯇꯦ ꯅꯠꯇꯦꯗꯅ ꯃꯣꯏ ꯊꯕꯛ ꯏꯟꯈꯥꯡ ꯇꯧꯅꯕ ꯈꯣꯠꯄ ꯑꯃ ꯑꯃ ꯂꯩꯅꯕꯒꯤ ꯇꯥꯕꯗꯨꯗ ꯃꯣꯏ ꯇꯧꯕꯗꯨꯗ ꯈꯪꯉꯤꯅꯦꯕꯀꯣ ꯑꯗꯣ ꯑꯗꯨꯝ ꯃꯣꯏꯗꯤ ꯃꯣꯏꯁꯤꯗ ꯄꯥꯡꯊꯣꯛꯄꯒ ꯆꯤꯡꯗ ꯄꯥꯡꯊꯣꯛꯄꯒꯗꯤ ꯌꯥꯝ ꯈꯦꯠꯅꯩꯩꯅ ꯍꯥꯏꯕ ꯆꯤꯡꯗꯗꯤ ꯌꯥꯝ ꯑꯗꯨꯝ ꯗꯥꯝ ꯇꯧꯔꯒꯒ ꯄꯥꯡꯊꯣꯛꯑꯦꯅ ꯍꯥꯏꯌꯦꯕꯀꯣ ꯑꯩꯈꯣꯏ ꯁꯤꯗ ꯄꯄꯥꯛꯇ ꯄꯥꯡꯊꯣꯛꯄꯗꯤ ꯇꯥꯔꯤꯛ ꯀꯨꯟꯃꯔꯤꯒꯤ ꯑꯍꯤꯡꯗꯣ ꯑꯗꯨꯗꯒꯤꯅ ꯀꯨꯟ ꯃꯉꯥꯗ ꯑꯗꯨꯝ ꯂꯣꯏꯁꯜꯂꯦꯕꯀꯣ ꯑꯗꯣ ꯆꯤꯡꯒꯤꯗꯤ ꯌꯥꯝ ꯆꯥꯎꯊꯣꯏꯋꯦ ꯆꯤꯡꯒꯤꯅ ꯅꯨꯃꯤꯠ ꯀꯌꯥꯅꯤ ꯀꯃꯥꯏꯅ ꯇꯧꯒꯦ ꯑꯗꯨꯒ ꯃꯣꯏꯒꯤꯅ ꯍꯥꯏꯗꯤ ꯃꯤ ꯑꯇꯣꯞꯄ ꯒꯦꯁꯀ ꯂꯥꯛꯄ꯭ꯔꯥ ꯀꯃꯥꯏ ꯀꯃꯥꯏꯅ ꯇꯧꯕ ꯅꯪꯁꯨ ꯅꯪꯗꯤ ꯈꯪꯉꯝꯃꯅꯤꯅ ꯑꯩꯁꯦ ꯍꯪꯒꯦꯅ ꯇꯧꯔꯤꯛꯅꯤꯅꯦ
ꯑꯣ ꯃꯣꯏꯒꯤꯁꯤꯅ ꯑ ꯇ꯭ꯋꯦꯟꯇꯤꯒ ꯐꯣꯔ ꯁꯤꯗꯒꯤ ꯇꯧꯕꯁꯤꯅ ꯃꯣꯏꯒꯤ ꯁꯨꯃꯥꯏꯅ ꯇꯧꯋꯦꯕ ꯑꯗꯨꯝ ꯇ꯭ꯋꯦꯟꯇꯤ ꯐꯣꯔ ꯄ꯭ꯔꯣꯒꯥꯝ ꯍꯧꯕꯕꯨꯗꯤ ꯇ꯭ꯋꯦꯟꯇꯤ ꯐꯣꯔ ꯁꯤꯗ ꯍꯧꯔꯒ ꯇ꯭ꯋꯦꯟꯇꯤ ꯐꯣꯔꯒꯤ ꯃꯤꯗ ꯅꯥꯏꯠꯁꯤꯗꯅꯦꯕ ꯎꯝ ꯔꯤꯁꯨ ꯄꯣꯛꯄꯒꯤ ꯄꯨꯡ ꯕꯥꯔꯣ ꯁꯤꯗꯅꯦꯕ ꯑꯗꯒꯤ ꯃꯣꯏ ꯇ꯭ꯋꯦꯟꯇꯤ ꯐꯣꯔꯒꯤ ꯁꯤꯗꯗ ꯍꯧꯔꯅꯤ ꯍꯧꯕꯁꯦ ꯃꯣꯏꯅ ꯍꯥꯏꯕꯁꯦ ꯋꯥꯁ ꯅꯥꯏꯠ ꯍꯥꯏꯌꯦꯕꯀꯣ
ꯑꯣ
ꯑꯗꯨꯃꯥꯏꯅ ꯇ꯭ꯋꯦꯟꯇꯤ ꯐꯣꯔꯁꯤꯗꯒꯤ ꯍꯧꯔꯅꯤ ꯇ꯭ꯋꯦꯟꯇꯤ ꯐꯥꯏꯚꯁꯤꯃ ꯈ꯭ꯔꯤꯁꯃꯥꯁ ꯇꯧꯔꯅꯤ ꯑꯗꯨꯒ ꯇ꯭ꯋꯦꯟꯇꯤ ꯁꯤꯛꯁ ꯇ꯭ꯋꯦꯟꯇꯤ ꯁꯚꯦꯟ ꯁꯤꯁꯨ ꯑꯗꯨꯝ ꯏꯟꯇꯔꯇꯦꯟꯃꯦꯟꯒꯨꯝꯕ ꯄꯥꯈꯪ ꯂꯩꯁꯥꯕꯤꯁꯤꯡ ꯑꯗꯨꯒ ꯃꯎꯖꯤꯡ ꯀꯩꯀꯥꯁꯨ ꯃꯈꯜ ꯃꯈꯜ ꯏꯟꯇꯔꯇꯦꯟꯃꯦꯟ ꯇꯧꯔꯒ ꯅꯤꯌꯨ ꯏꯌꯥꯔ ꯕꯥꯏ ꯕꯥꯏ ꯅꯅꯤꯌꯨ ꯌꯌꯥꯔꯁꯤꯕꯨ ꯃꯣꯏ ꯑꯗꯨꯝ ꯄ꯭ꯔꯣꯒꯥꯝ ꯇꯧꯕ ꯍꯥꯏꯇꯥꯔꯦ ꯑꯗꯨꯝ
ꯑꯗꯣ ꯇ꯭ꯋꯦꯟꯇꯤ ꯐꯣꯔꯒꯤ ꯑꯍꯤꯡꯗꯒꯤ ꯇꯧꯁꯦ ꯑ ꯇ꯭ꯋꯦꯟꯇꯤ ꯐꯥꯏꯚ ꯇꯗꯤꯝ ꯃꯣꯏ ꯆꯤꯡꯒꯤ ꯑꯣꯏꯅꯗꯤ ꯑꯗꯨꯝ ꯍꯥꯏꯗꯤ ꯆꯥꯅ ꯊꯛꯅꯕꯁꯦ ꯌꯥꯝ ꯃꯔꯥꯡ ꯀꯥꯏꯅ ꯇꯧꯋꯦ ꯍꯥꯏꯕꯀꯣ ꯑꯗꯣ ꯃꯥꯏ ꯍꯥꯏꯗꯤ ꯇ꯭ꯋꯦꯟꯇꯤ ꯐꯣꯔꯒꯤ ꯅꯨꯃꯤꯗꯥꯡꯁꯤꯗꯒꯤ ꯑꯗꯨꯝ ꯆꯥꯕ ꯊꯛꯄꯁꯦ ꯍꯧꯒꯗ꯭ꯔꯥ ꯅꯠꯇ꯭ꯔꯒ ꯇ꯭ꯋꯦꯟꯇꯤ ꯐꯥꯏꯚꯀꯤꯁꯤꯗ ꯑꯗꯨꯝ ꯃꯌꯥꯝ ꯄꯨꯂꯞ ꯆꯥꯃꯤꯟꯅꯒꯗ꯭ꯔꯥ ꯃꯣꯏ ꯁꯤ ꯀꯃꯥꯏꯅ ꯇꯧꯕꯅꯣ
ꯎꯝ ꯃꯣꯏꯒꯤꯁꯦ ꯁꯤꯃ ꯇꯧꯗꯧꯅꯦ ꯍꯥꯏꯕꯗꯤ ꯂꯩꯇꯦꯕꯀꯣ ꯑꯗꯣ ꯃꯣꯏꯒꯤ ꯋꯥꯁ ꯅꯥꯏꯠ ꯠ ꯁꯦ ꯂꯣꯏꯔꯒ ꯑꯩꯈꯣꯏꯒꯤ ꯄꯨꯡ ꯕꯥꯔꯣꯁꯦ ꯉꯥꯏꯔꯒ ꯑꯥ ꯏꯁꯣꯔꯒꯤ ꯋꯥꯍꯩꯁꯦ ꯇꯥꯃꯤꯟꯅꯗꯣꯏꯅꯦꯕ ꯍꯥꯏꯗꯤ ꯃꯥꯅ
ꯑꯥ
ꯖꯤꯁꯨꯅ ꯇꯥꯏꯕꯪ ꯃꯄꯥꯟꯗ ꯂꯥꯛꯄꯁꯦ ꯀꯔꯤꯒꯤꯅꯣ ꯃꯔꯝꯁꯤꯡꯁꯦ ꯑꯩꯈꯣꯏ ꯄꯥꯁꯇꯔꯖꯤꯅ ꯕꯤꯂꯤꯚꯔꯁꯤꯡꯁꯤꯗ ꯊꯥꯖꯕ ꯃꯤꯁꯤꯡꯁꯤꯗ ꯁꯗꯣꯛꯅ ꯇꯥꯛꯇꯣꯏꯅꯦꯕ ꯑꯗꯨꯗꯣ ꯃꯦꯁꯦꯁ ꯄꯤꯕ ꯍꯥꯏꯅ ꯍꯥꯏꯌꯦꯕꯀꯣ
ꯑꯣ ꯑꯣ ꯑꯣ ꯑꯗꯨꯗꯤ ꯑꯗꯨꯒꯤ ꯑꯥ
ꯑꯗꯨꯃꯥꯏꯅ ꯃꯣꯏꯅ ꯄꯤꯔꯅꯦꯕ ꯑꯍꯥꯟꯕꯗ ꯁꯨꯃꯥꯏꯅ ꯇꯧꯔꯅꯤ ꯑꯩꯈꯣꯏ ꯃꯤꯖꯤꯡꯁꯦ ꯂꯣꯏꯅ ꯂꯥꯛꯅꯔꯅꯤ ꯃꯥꯏ ꯃꯥꯏꯒꯤ ꯏꯃꯨꯡ ꯏꯃꯨꯡꯁꯤꯡꯁꯦ ꯂꯣꯏ ꯂꯥꯛꯅꯔꯅꯤ ꯑꯗꯨꯒ ꯆꯔꯆꯇ ꯐꯝꯃꯅꯤ ꯑꯗꯨꯒ ꯏꯁꯩ ꯁꯛꯑꯅꯤ ꯏꯁꯣꯔ ꯊꯥꯛꯒꯠꯄ ꯏꯁꯩ ꯀꯩꯀꯥꯁꯦ ꯁꯛꯑꯒ ꯑꯗꯨꯝ ꯏꯁꯣꯔꯁꯦ ꯊꯥꯒꯠꯂꯒ
ꯎꯝ
ꯈꯨꯔꯨꯝꯃꯒ ꯂꯩꯔꯅꯤ
ꯑꯥ
ꯑꯗꯨꯒ ꯂꯩꯔꯒ ꯑꯗꯨꯃꯥꯏꯅ ꯂꯩꯔꯕ ꯄꯨꯡ ꯨꯄꯨꯡꯒꯥꯢ ꯑꯃ ꯀꯩ ꯑꯃ ꯑꯗꯨꯃꯥꯏꯅ ꯄꯨꯡ ꯑꯃ ꯄꯨꯡ ꯀꯥꯏ ꯑꯃ ꯑꯗꯨꯃꯥꯏꯅ ꯏꯁꯩ ꯁꯛꯇꯅ ꯈꯣꯠꯇꯅ ꯏꯁꯣꯔ ꯈꯨꯔꯨꯝꯗꯨꯅ ꯂꯩꯔꯕ ꯃꯇꯨꯡꯗ ꯄꯥꯁꯇꯔꯁꯤꯅ ꯑꯃꯨꯛ ꯍꯧꯖꯤꯛꯀꯤ ꯃꯦꯁꯦꯖꯁꯦ ꯄꯤꯔꯅꯤꯗꯅ
ꯑꯥ
ꯑꯗꯨ ꯃꯦꯁꯦꯁꯁꯦ ꯂꯣꯏꯕꯗꯒꯤꯗꯤ ꯑꯃꯨꯛ ꯏꯁꯩ ꯁꯛꯑꯅꯤꯗꯅ
ꯎꯝ
ꯑꯗꯨꯒ ꯏꯁꯩ ꯁꯛꯄ ꯂꯣꯏꯔꯒ ꯑꯃꯨꯛ ꯎꯝ ꯏꯁꯩ ꯁꯛꯄ ꯂꯣꯏꯔꯅꯤ ꯑꯗꯨꯒ ꯂꯣꯏꯔꯦ ꯄ꯭ꯔꯦ ꯇꯔꯅꯤ ꯄꯨꯡ ꯕꯥꯔꯣ ꯍꯦꯟꯈ꯭ꯔꯅꯦꯕ
ꯑꯥ ꯑꯗꯨꯗꯤ ꯃꯣꯏꯁꯦ ꯃꯣꯏ ꯑꯇꯣꯞ ꯄ ꯒꯦꯁ ꯀꯧꯕꯁꯦ ꯈ꯭ꯔꯤꯁꯃꯥꯁ ꯅꯨꯃꯤꯠ ꯈꯛꯇꯗ ꯀꯧꯕ꯭ꯔꯥ ꯅꯠꯇ꯭ꯔꯒ ꯕꯥꯏꯕꯜ ꯅꯅꯤꯌꯨ ꯌꯔꯁꯦ ꯁꯤꯗꯁꯨ ꯑꯗꯨꯝ ꯀꯧꯕ꯭ꯔꯥ ꯀꯃꯥꯏ ꯀꯃꯥꯏꯅ ꯇꯧꯏ
ꯑꯦꯁꯦ ꯑꯗꯨꯝ ꯍꯧꯖꯤꯛꯀꯤ ꯅꯨꯃꯤꯗꯥꯡꯒꯤꯗꯨꯗ ꯀꯧꯕ ꯨ ꯗꯨꯅꯥꯑꯩ ꯀꯧꯗꯕꯁꯨ ꯂꯩ ꯅꯣꯡꯉꯥꯜꯂꯒ ꯀꯧꯕꯁꯨ ꯂꯩ ꯇ꯭ꯋꯦꯟꯇꯤ ꯐꯥꯏꯚ ꯀꯤꯗꯨꯗ
ꯑꯣꯑꯣ
ꯑꯗꯨꯒ ꯑꯗꯨꯃꯥꯏꯅ ꯑꯗꯨꯝ ꯄꯤꯃꯛ ꯒꯦꯁ ꯇꯧꯕ ꯀꯧꯗꯕꯒꯤ ꯋꯥ ꯀꯩꯁꯨ ꯂꯩꯇꯦꯗ ꯃꯔꯨ ꯑꯣꯏꯕꯗꯤ ꯍꯧꯖꯤꯛꯀꯤ ꯖꯤꯁꯨ ꯄꯣꯛꯄꯒꯤ ꯃꯣꯏꯅ ꯈꯨꯔꯨꯝꯕꯁꯤꯡꯗꯨ ꯈꯛꯇꯅꯤꯗ ꯒꯦꯁ ꯇꯧꯕ ꯍꯥꯏꯗꯨꯗꯤ ꯀꯩꯁꯨ ꯌꯥꯝ ꯃꯔꯨ ꯑꯣꯏ ꯐꯤꯄꯔꯋꯦꯜ ꯅꯠꯇꯦꯗ
ꯄ꯭ꯔꯣꯒꯥꯝꯁꯦ ꯑꯗꯨꯝ ꯌꯥꯝ ꯆꯥꯎꯅ ꯇꯧꯔꯝꯗꯧ ꯃꯥꯜꯂꯦ ꯑꯗꯨꯗꯤ ꯃꯣꯏ ꯆꯤꯡ ꯍꯥꯏꯗꯤ ꯃꯣꯏꯒꯤ ꯆꯤꯡ ꯀꯣꯂꯣꯅꯤꯗꯨꯗ ꯂꯩꯔꯤꯕ ꯃꯤ ꯈꯨꯗꯤꯡꯃꯛ ꯂꯣꯏꯅ ꯑꯗꯨꯝ ꯑꯦꯇꯦꯟ ꯇꯧꯕ꯭ꯔꯥ ꯀꯃꯥꯏꯅ ꯇꯧꯋꯤ ꯁꯤꯗ ꯌꯥꯎꯗꯕꯒꯁꯨ ꯌꯥꯎꯕ꯭ꯔꯥ ꯃꯁꯥ ꯃꯁꯥꯒꯤ ꯃꯌꯨꯝꯗ ꯄꯥꯡꯊꯣꯛꯆꯕꯒꯨꯝꯕ ꯏꯁꯝ ꯁꯝꯅ ꯍꯥꯏꯔꯕꯗ ꯃꯤꯇꯩꯩꯒꯤ ꯑ ꯆꯩꯔꯥꯎꯕꯒꯨꯝꯕꯗ ꯏꯁꯥ ꯏꯁꯥꯒꯤ ꯌꯨꯝꯗ ꯏꯟꯖꯥꯡ ꯊꯣꯡꯅꯔ ꯍꯤꯟꯖꯥꯡ ꯊꯤꯟꯅꯩꯗꯅ ꯑꯗꯨꯃꯥꯏꯅ ꯑꯗꯒꯤ ꯑꯇꯩ ꯑꯇꯩ ꯑꯗꯨꯃꯥꯏꯅ ꯇꯧ ꯇꯧꯕ꯭ꯔꯥ ꯅꯠꯇ꯭ꯔꯒ ꯃꯣꯏꯒꯤꯗꯤ ꯑꯗꯨꯝ ꯄꯨꯟ ꯄꯨꯟꯅ ꯇꯧꯋꯦꯅꯗꯤ ꯍꯥꯏ ꯇꯥꯕ
ꯃꯣꯏꯗꯤ ꯑꯗꯨꯃꯥꯏ ꯌꯨꯝ ꯌꯨꯝꯗ ꯇꯧꯅꯗꯦꯗ ꯆꯔꯆ ꯍꯥꯏꯁꯤꯅ ꯄꯨꯟꯕ ꯑꯃꯈꯛꯇꯅꯤꯗ
ꯑꯣ ꯑꯗꯨꯗ ꯑꯗꯨꯝ ꯄꯨꯂꯞ ꯄꯨꯜꯂꯦꯕꯀꯣ ꯍꯥꯏꯗꯤ ꯑꯗꯨꯗ ꯃꯤ ꯏꯁꯝ ꯁꯝꯅ ꯍꯥꯏꯔꯕꯗ ꯅꯪꯅ ꯂꯩꯔꯤꯕ ꯂꯝꯗꯨꯒꯤ ꯖꯒꯥꯗꯨꯒꯤ ꯃꯤꯗꯣ ꯆꯥꯝꯃ ꯂꯩꯔꯦ ꯈꯜꯂꯣ ꯆꯅꯤ ꯂꯩꯔꯦ ꯈꯜꯂꯣ ꯑꯗꯨ ꯂꯣꯏꯅꯃꯛ ꯑꯗꯨꯝ ꯄꯨꯜꯂꯒ ꯇꯧꯗꯣꯏꯅꯦꯕ ꯅꯠꯇ꯭ꯔꯥ
ꯎꯝ
ꯅꯪ ꯅꯪꯗꯤ ꯑꯝꯇ ꯌꯥꯎꯗ꯭ꯔꯣ
ꯌꯥꯎꯋꯦ ꯑꯤꯠꯀꯤꯕꯨꯗꯤ ꯑꯗꯨꯝ ꯑꯗꯨꯒ ꯉꯁꯥꯏꯒꯤ ꯑ ꯖꯤꯁꯨ ꯄꯣꯛꯄꯒꯤ ꯈꯨꯔꯨꯝꯕ ꯂꯥꯏ ꯈꯨꯔꯨꯝꯕ ꯏꯁꯣꯔ ꯈꯨꯔꯨꯝꯕ ꯂꯣꯏꯔꯀꯥꯟꯗ
ꯑꯥ ꯑꯥ
ꯑꯆꯥ ꯑꯊꯛ ꯑꯗꯨꯝ ꯔꯤꯐ꯭ꯔꯦꯁꯃꯦꯟ ꯑꯆꯥꯄꯣꯠ ꯀꯩꯀꯥꯁꯤꯟꯕꯁꯨ ꯂꯩ ꯑꯗꯨꯒ ꯁꯥꯁꯦ ꯑꯣꯛꯁꯥꯁꯦ
ꯎꯝ
ꯄꯋꯥ ꯄꯋꯥ ꯀꯤꯖꯤ ꯃꯈꯥꯏ ꯀꯤꯖꯤ ꯃꯈꯥꯏ ꯇꯥꯕꯁꯦ ꯐꯖꯅ ꯐꯨꯠꯂꯒ ꯑꯗꯨꯗꯣ ꯃꯌꯥꯝ ꯆꯥꯃꯤꯟꯅꯕꯁꯨ ꯇꯧꯋꯦ
ꯑꯣ ꯑꯣ ꯑꯣ ꯑꯣ ꯑꯗꯨꯕꯨꯗꯤ ꯍꯥꯏꯗꯤ ꯑꯗꯨꯝ ꯃꯥꯏ ꯃꯥꯥꯏꯒꯤ ꯄꯥꯝꯖꯕꯤ ꯃꯇꯨꯡꯏꯟꯅ ꯂꯣꯏꯅ ꯁꯤꯜꯂꯝꯗꯣꯏꯅꯦꯕ ꯅꯠꯇ꯭ꯔꯥ ꯆꯥꯕ ꯃꯤ ꯆꯥꯗꯕ ꯃꯤ ꯈꯥꯏꯗꯣꯛꯄꯅꯤꯅ
ꯑꯗꯨꯒ ꯑꯃꯨꯛ ꯅꯣꯡꯉꯥꯜꯂꯅꯤ ꯑꯗꯨꯒ ꯑꯍꯤꯡ ꯄꯨꯡ ꯑꯃ ꯑꯅꯤꯕꯧꯑꯗꯨꯝ ꯑꯗꯨꯃꯥꯏꯅ ꯃꯌꯥꯝ ꯆꯥꯃꯤꯟꯊꯛ ꯃꯤꯟꯅꯗꯅ ꯋꯥꯔꯤ ꯋꯥꯇꯥꯏ ꯇꯧꯗꯅ ꯂꯩꯔꯅꯤ ꯑꯗꯨꯒ ꯅꯣꯡ ꯑꯗꯨ ꯉꯥꯏꯍꯥꯛ ꯉꯥꯏꯍꯥꯛ ꯇꯨꯝꯕ ꯆꯠꯅꯔꯅꯤ ꯅꯣꯡꯉꯥꯜꯂꯅꯤ ꯄꯨꯡ ꯑꯥ ꯄꯨꯡ ꯗꯦꯠ ꯇ꯭ꯋꯦꯟꯇꯤ ꯐꯥꯏꯚ ꯌꯧꯔꯅꯤꯗꯅ ꯑꯗꯨꯒ ꯗꯦꯠ ꯇ꯭ꯋꯦꯟꯇꯤ ꯐꯥꯏꯚ ꯀꯤ ꯃꯣꯏꯒꯤ ꯁꯔꯚꯤꯁ ꯇꯧꯕ ꯁꯔꯚꯤꯁ ꯍꯧꯕꯒꯤ ꯃꯇꯝ ꯄꯨꯡ ꯃꯥꯄꯜꯗꯒꯤ ꯑꯣꯏꯌꯨ ꯇꯔꯥꯗꯒꯤ ꯑꯣꯏꯌꯨ ꯁꯨꯃꯥꯏꯅ ꯂꯦꯞꯊꯣꯛꯑꯒ ꯑꯩꯈꯣꯏꯒꯤ ꯋꯥꯁ ꯅꯥꯏꯠ ꯅꯨꯃꯤꯠꯁꯤꯗ ꯂꯥꯎꯊꯣꯛ ꯊꯣꯛꯇꯣꯏꯅꯦꯕ ꯍꯌꯦꯡꯗꯤ ꯄꯨꯡꯁꯤꯗꯒꯤ ꯑꯩꯈꯣꯏꯒꯤ ꯄ꯭ꯔꯣꯒꯥꯝ ꯍꯧꯒꯅꯤ ꯈꯣꯠꯀꯅꯤꯅ
ꯑꯥ ꯑꯥ
ꯑꯗꯨꯒ ꯃꯣꯏ ꯃꯌꯥꯝꯁꯦ ꯑꯃꯨꯛ ꯂꯥꯛꯅꯔꯅꯤ ꯂꯣꯏ ꯆꯔꯆꯇ
ꯑꯣ ꯑꯣ
ꯑꯗꯨ ꯑꯗꯨ ꯅꯨꯃꯤꯠꯇꯅꯤ ꯃꯤ ꯃꯌꯥꯝ ꯒ꯭ꯦꯁꯀ ꯀꯧꯅꯔꯤꯁꯦ ꯑꯌꯥꯝꯕꯅ
ꯑꯣ ꯑꯗꯨꯝ ꯑꯇꯣꯞꯄ ꯑꯇꯣꯞꯄ ꯂꯝꯗꯒꯤ ꯑꯗꯨꯝ ꯍꯥꯏꯗꯤ ꯖꯥꯇꯤ ꯑꯇꯩ ꯑꯇꯩꯁꯨꯅꯦ ꯑꯗꯨꯝ ꯌꯥꯎꯕꯒ ꯆꯠꯅꯤꯡꯌꯦ ꯅꯣꯏꯗꯨꯒꯤꯗꯗꯨꯁꯨ ꯂꯥꯛꯄ꯭ꯔꯥ ꯍꯥꯏꯗꯤ ꯑꯩꯈꯣꯏ ꯃꯩꯇꯩ ꯃꯆꯥꯗ ꯑꯣꯏꯔꯣ ꯀꯔꯤ ꯑꯣꯏꯔꯣ ꯁꯨꯝ ꯃꯥꯏ ꯃꯥꯏꯒꯤ ꯇꯤꯟꯅꯕ ꯃꯃꯥꯟꯅꯕꯤ ꯃꯃꯥꯟꯅꯕ ꯂꯩꯗꯅ ꯑꯦ ꯑꯗꯨ ꯌꯥꯎꯔꯨꯁꯤ ꯆꯠꯂꯨꯁꯤ ꯀꯥꯏꯅꯒ ꯍꯥꯏꯅꯔꯀꯣ ꯌꯥꯎꯅꯕ ꯆꯠꯅꯕ ꯂꯩꯌꯦ ꯎ
ꯑꯗꯨꯃꯥꯏꯅ ꯃꯤꯁꯤꯡ ꯃꯃꯥꯟꯅꯕꯤ ꯑꯩꯈꯣꯏꯒꯤ ꯆꯤꯡꯗ ꯂꯩꯕ ꯃꯤꯁꯤꯡꯅ ꯑꯗꯨꯝ ꯇꯝꯗ ꯂꯩꯕ ꯃꯤꯁꯤꯡ ꯃꯣꯏꯒꯤ ꯁ꯭ꯀꯨꯜ ꯀꯣꯂꯦꯖ ꯄꯨꯟꯕ ꯇꯤꯟꯅꯕ ꯈꯪꯅ ꯆꯥꯟꯅꯕꯁꯤꯡꯗꯨꯁꯨ ꯑꯗꯨꯝ ꯏꯟꯚꯥꯏꯠ ꯇꯧꯔꯅꯤ ꯑꯗꯨꯒ ꯑꯗꯨꯝ ꯂꯥꯛꯑꯅꯤ ꯑ ꯃꯣꯏꯁꯨ ꯑꯗꯨꯝ ꯌꯥꯎꯗꯣꯏꯅꯦ ꯃꯣꯏꯅ ꯌꯥꯎꯅꯤꯡꯉꯕꯗꯤ ꯑꯗꯨꯒ ꯃꯣꯏ ꯂꯥꯛꯄ ꯃꯤꯁꯤꯡꯒꯤ ꯗ꯭ꯔꯦꯁꯀꯁꯦ ꯍꯥꯏꯗꯤ ꯗ꯭ꯔꯦꯁ ꯃꯣꯏ ꯆꯥꯇꯤꯒꯤ ꯗ꯭ꯔꯦꯁꯀꯁꯦ ꯑꯗꯨꯝ ꯁꯦꯠꯍꯜꯂꯦꯕꯀꯣ
ꯅ꯭ꯌꯨ ꯌꯌꯥꯔ ꯐꯥꯎꯁꯦ ꯑꯗꯨꯝ ꯌꯥꯎꯔꯗꯣꯏꯅꯦꯕ ꯅꯠꯇ꯭ꯔꯥ ꯃꯣꯏ ꯂꯥꯛꯄ ꯌꯥꯎꯕꯗꯣ
ꯃꯤ ꯃꯤ ꯑꯄꯥꯝꯕꯅꯦꯗ ꯑꯗꯨꯗꯤ ꯊꯕꯛ ꯂꯩ ꯃꯤꯅ ꯆꯠꯀꯦ ꯍꯥꯏꯗꯤ ꯀꯩ ꯎꯄꯥꯏ ꯂꯩ
ꯑꯣ ꯑꯁ ꯑꯗꯣ ꯅꯨꯡꯉꯥꯏꯔꯝꯗꯧꯒꯗꯤ ꯃꯥꯜꯂꯦꯍꯦ
ꯑꯗꯨꯃꯥꯏꯅ ꯇꯧꯔꯅꯤ ꯑꯗꯨꯒ ꯇ꯭ꯋꯦꯟꯇꯤ ꯐꯥꯏꯚ ꯁꯤꯗꯁꯨ ꯑꯃꯨꯛ
ꯁꯥꯔꯚꯤꯁꯁꯦ ꯁꯨꯃꯥꯏꯅ ꯇꯧꯔꯅꯤ ꯏꯁꯩ ꯁꯛꯅꯤ ꯏꯁꯣꯔ ꯊꯥꯒꯠꯄ ꯏꯁꯩ ꯁꯛꯅꯤ ꯑꯗꯒꯤꯗꯤ ꯑꯉꯥꯡꯁꯤꯡꯅꯒꯁꯦ ꯖꯤꯁꯨ ꯄꯣꯛꯄꯒꯤ ꯑꯗꯒꯤ ꯃꯥꯒꯤ ꯇꯨꯠꯁꯤꯡꯅ ꯄꯥꯎ ꯍꯥꯏꯔꯛꯄꯒꯤ ꯈꯣꯠꯄꯒꯤꯒꯁꯦ ꯂꯣꯏꯅ ꯑꯉꯥꯡꯁꯤꯡꯁꯤꯅ ꯁꯥꯟꯅꯗꯣꯏꯅꯦ ꯗꯔꯃ ꯑꯗꯨꯒ ꯃꯌꯥꯝꯅ ꯌꯦꯡꯉꯅꯤ ꯁꯨꯝ ꯑꯦꯟꯇꯔꯇꯦꯟꯃꯦꯟ ꯑꯣꯏꯅꯀꯣ ꯃꯦꯁꯦꯁ ꯁꯨ ꯄꯤꯕ ꯑꯣꯏꯅ
ꯇ꯭ꯋꯦꯟꯇꯤ ꯐꯥꯏꯔꯚꯀꯤ ꯅꯨꯃꯤꯗꯥꯡꯁꯦ ꯇ꯭ꯋꯦꯟꯇꯤ ꯐꯣꯔꯒꯤ ꯅꯠꯇꯧꯕ ꯇ꯭ꯋꯦꯟꯇꯤ ꯐꯥꯏꯚꯀꯤ ꯅꯨꯃꯤꯗꯥꯡꯁꯦ ꯑꯌꯨꯛꯇꯒꯤꯅꯦ ꯑꯗꯨꯝ ꯍꯥꯏꯗꯤ ꯅꯨꯡꯊꯤꯟ ꯐꯥꯎꯕꯗ ꯄ꯭ꯔꯣꯒꯥꯝꯁꯨ ꯑꯗꯨꯝ ꯄꯥꯡꯊꯣꯛꯈ꯭ꯔꯦꯗꯅ ꯅꯨꯃꯤꯗꯥꯡꯁꯦ ꯑꯃꯗꯤ ꯑꯗꯨꯝ ꯒꯦꯞ ꯂꯩꯔꯅꯤꯀꯣ ꯍꯥꯏꯗꯤ ꯉꯁꯥꯏ ꯋꯥꯔꯨꯕ ꯈꯣꯠꯂꯨꯕ ꯑꯃꯥ ꯑꯃꯥ ꯇꯧꯔꯕꯅꯤꯅ ꯍꯥꯏꯗꯤ ꯀꯃꯥꯏ ꯇꯧꯕꯅꯣ
ꯒꯦꯞꯁꯦ ꯂꯩꯇꯦꯗ ꯉꯍꯥꯛ ꯉꯍꯥꯛ ꯄꯣꯊꯥꯅꯔꯒ ꯑꯗꯨꯝ ꯎ ꯄꯥꯈꯪ ꯂꯩꯁꯥꯕꯤꯁꯤꯡ ꯑꯗꯨꯝ ꯏꯟꯇꯔꯇꯦꯟꯃꯦꯟ ꯇꯧꯋꯦ
ꯍꯣꯏ ꯑꯗꯨꯝ ꯂꯦꯞꯇꯕꯤꯗ ꯑꯗꯨꯝ ꯇꯧꯔꯅꯤ ꯃꯣꯏ ꯏꯟꯇꯔꯇꯦꯟꯃꯦꯟ ꯏꯟꯇꯔꯇꯦꯟꯃꯦꯟ ꯅ ꯑꯌꯥꯝꯕꯅꯤꯗ
ꯑꯣ ꯏꯁꯄꯣꯔꯠꯀꯁꯦ ꯇꯧꯕ ꯃꯥꯜꯂꯦꯀꯣ ꯈꯨꯟ ꯈꯔꯗꯗꯤ ꯏꯁꯄꯣꯔꯠꯁꯀ ꯇꯧꯔꯒ ꯕ꯭ꯔꯥꯏꯁ ꯄꯤꯗꯅꯒ ꯇꯧ ꯃꯥꯜꯂꯦꯕ ꯃꯣꯏ ꯈꯨꯟꯒꯤ ꯆꯤꯡꯕ ꯂꯩꯇ꯭ꯔꯥ ꯑꯗꯨꯝꯕꯗꯒ ꯄ꯭ꯔꯥꯏꯒꯁꯤ ꯄꯤꯕ ꯈꯣꯠꯄ ꯁꯨꯃꯥꯏꯅ ꯇꯧꯕ ꯃꯥꯜꯂꯦꯕ
ꯎꯝ
ꯑꯗꯣ ꯃꯣꯏꯒꯤ ꯆꯤꯡꯒꯤ ꯆꯤꯡꯗ ꯂꯩꯕ ꯆꯤꯡꯌꯦꯟꯗꯣ
ꯑꯥꯝ
ꯑꯗꯨꯗꯣ ꯑꯥꯗꯗꯤ ꯃꯔꯥꯡ ꯀꯥꯏꯅ ꯂꯩꯕ꯭ꯔꯥ ꯀꯃꯥꯏꯅ ꯇꯧꯋꯤ
ꯃꯣꯏ ꯑꯗꯨꯝ ꯃꯣꯏ ꯃꯌꯨꯝꯗ ꯑꯗꯨꯝ ꯀꯨꯟ ꯀꯨꯟꯊ꯭ꯔꯥ ꯃꯨꯛꯇꯤ ꯑꯗꯨꯝ ꯂꯣꯏꯅꯩꯗ ꯂꯝꯗꯣ ꯆꯥꯎꯕꯅꯤꯅ ꯑꯗꯨꯝ ꯊꯥꯗꯣꯛꯂꯒꯅꯦ
ꯑꯣ ꯑꯣ ꯑꯣ ꯑꯣ ꯑꯗꯨꯗꯣ ꯏꯔꯦꯅꯦ ꯑꯩꯈꯣꯏ ꯁꯋꯥꯏꯗ ꯀꯩꯅꯣ ꯇꯧꯗꯕ ꯍꯥꯏꯗꯤ ꯆꯥꯗꯕ
ꯎꯝ
ꯑꯗꯨ ꯌꯥꯝ ꯍꯥꯎꯕꯅꯦ ꯑꯗꯣ ꯁꯨꯞꯀ ꯁꯦꯝꯕꯒ ꯇꯧꯕꯗ ꯏꯁꯥꯗ ꯌꯥꯝ ꯀꯥꯟꯅꯕꯅꯦ
ꯍꯣꯏ
ꯑꯁ ꯑꯩꯁꯦ ꯅꯪꯗꯣ ꯌꯨꯝꯗ ꯑꯗꯨꯃꯥꯏꯅ ꯁꯨꯇꯤ ꯐꯪꯉ ꯂꯥꯛꯑꯦꯅ ꯈꯪꯉꯝꯃꯗꯤ ꯑꯃꯅꯤꯛꯇ ꯍꯥꯏꯔꯛꯑꯝꯗꯧꯕ ꯄꯣꯠꯅꯤ
ꯃꯊꯪ ꯊꯣꯛꯂꯛꯄꯗ ꯄꯨꯔꯛꯀꯦ ꯑꯗꯨꯕꯨꯗꯤ
ꯑꯩꯅ ꯑꯁ ꯑꯩꯁꯨ ꯅꯣꯡꯃ ꯑꯃ ꯌꯥꯎꯔꯨꯏꯕꯀꯣ ꯑꯩ ꯑ ꯑꯩꯈꯣꯏ ꯁꯤꯒꯤ ꯅꯥꯀꯟꯁꯤꯡꯗ ꯂꯩꯕ ꯆꯔꯆ ꯃꯆꯥ ꯑꯃ ꯂꯩꯗꯥꯏꯅꯦ ꯑꯗꯨꯒꯤꯗ ꯑꯩ ꯌꯥꯎꯔꯤꯕꯀꯣ ꯑꯗꯨꯗ ꯑꯩꯗꯤ ꯇ꯭ꯋꯦꯟꯇꯤ ꯐꯥꯏꯔꯚ ꯅꯨꯃꯤꯠꯇꯣ ꯈꯛꯇꯪ ꯌꯥꯎꯕꯅꯦ ꯑꯗꯨꯗ ꯃꯣꯏꯒꯤ ꯀꯤ ꯆꯔꯁꯁꯤꯗ ꯂꯩꯕ ꯃꯣꯏꯒꯤ ꯄꯥꯁꯇꯔꯗꯣ ꯑꯗꯨꯗꯨꯅ ꯑꯩꯉꯣꯟꯗ ꯏꯟꯚꯥꯏꯠ ꯇꯧꯔꯛꯇꯅ ꯑꯩꯁꯨ ꯌꯥꯎꯔꯝꯅꯦꯕ ꯃꯥꯅ ꯁꯨꯝ ꯋꯥꯔꯤ ꯁꯥꯕ ꯍꯥꯏꯇꯥꯔꯦ ꯑꯩꯈꯣꯏ ꯁꯤꯗ ꯇꯝꯗ ꯇꯧꯕꯗꯤ ꯌꯥꯝ ꯄꯤꯛꯏꯗꯕꯁꯨ ꯌꯥꯝ ꯆꯥꯎꯋꯦꯗꯤ ꯁꯤꯗ ꯇꯧꯕꯗꯤ ꯑꯁ ꯗꯨꯝ ꯗꯥꯡ ꯇꯧꯔꯒ ꯁꯥꯔꯒ ꯑꯆꯧ ꯑꯆꯧꯕꯒ ꯀꯥꯏꯔꯒ ꯇꯧꯋꯦꯅ ꯍꯥꯏꯕ
ꯎꯝ
ꯑꯁ ꯑꯗꯨꯗꯩꯗꯤ ꯑꯁ ꯌꯥꯝ ꯅꯪ ꯂꯩꯕꯗꯣꯏꯗꯤ ꯈꯪꯅꯤꯡ ꯅꯤꯡꯁꯤꯡꯉꯦ ꯌꯥꯝ ꯅꯨꯡꯉꯥꯏꯗꯣ ꯃꯥꯟꯕ ꯑꯗꯨꯗꯅꯦ ꯑꯩ ꯅꯉꯣꯟꯗ ꯉꯣꯟꯗ ꯑꯛꯇ ꯍꯪꯒꯦꯁꯤꯗꯤ ꯃꯣꯏꯗꯣ ꯀꯃꯥꯏꯅ ꯇꯧꯅꯣ ꯑꯩ ꯑꯝꯇ ꯈꯪꯗꯦꯕꯀꯣ ꯀꯃꯥꯏꯅ ꯇꯧꯕꯅꯣꯅ ꯑꯩ ꯅꯉꯣꯟꯗ ꯍꯪꯉꯛꯏꯁꯤꯅꯤꯅꯦ